ꯁꯦꯡꯕ꯭ꯔꯥ ꯇꯥꯏꯌꯦ ꯑꯩꯕꯨꯗꯤ ꯇꯥꯏꯌꯦ ꯅꯪ ꯐꯖꯅ ꯇꯥꯕ꯭ꯔꯥ ꯑꯩꯒꯤ ꯀꯣꯟꯁꯦ
ꯍꯣꯏ ꯇꯥꯏ ꯅꯪꯈꯣꯟ ꯅꯪ ꯑꯩꯁꯨꯦ ꯇꯥꯕ꯭ꯔꯣ
ꯇꯥꯏ ꯇꯥꯏꯌꯦ ꯁꯦꯡꯅ ꯇꯥꯏ
ꯀꯩꯗꯧꯔꯤꯅꯣ ꯍꯧꯖꯤꯛꯇꯤ
ꯍꯧꯖꯤꯛꯁꯦ ꯊꯕꯛ ꯉꯁꯤꯒꯤ ꯑꯣꯏꯅ ꯈꯔ ꯂꯣꯏꯁꯤꯜꯂꯦ ꯗꯗꯨꯀꯥꯟꯁꯤ ꯑꯗꯨꯗꯤ ꯈꯔꯞ ꯄꯊꯥꯔꯦ
ꯏꯐꯇꯤ ꯀꯩ ꯏꯟꯁꯥꯡ ꯆꯥꯒꯦ
ꯍꯥꯎ ꯇꯦ ꯏꯔꯣꯟꯕꯒ ꯀ ꯑꯉꯧ ꯑꯃꯒ
ꯀꯥꯡꯉꯧ ꯌꯥꯎꯔꯝꯃꯗꯤ ꯈꯔ ꯍꯥꯎꯔꯕꯝꯅꯤꯗ ꯊꯥꯎ ꯉꯧꯅꯤꯅ
ꯎꯝ ꯊꯔꯕꯗꯤ ꯆꯥꯡꯦ ꯁꯥꯃꯛꯇ ꯅꯠꯇꯦꯗꯣ
ꯍꯟꯗꯛꯇꯤ ꯆꯦꯡꯒꯨꯝꯒꯤ ꯃꯇꯝꯅꯤꯅ ꯆꯦꯡꯒꯨꯝ ꯆꯥꯐꯝꯣꯡꯕꯨ
ꯅꯍꯥꯟ ꯑꯃꯔꯛꯇꯤ ꯆꯥꯏ ꯑꯗꯨꯁꯨ ꯃꯤꯅ ꯊꯣꯡꯉꯒ ꯈꯔ ꯁꯦꯝꯦꯡꯉꯛꯄ
ꯑꯐꯥꯏꯅꯤ ꯅꯣꯏꯗꯤ ꯕꯣꯜ ꯌꯦꯡꯗ꯭ꯔꯣ ꯍꯟꯗꯛ ꯋꯥ ꯀ ꯇꯝꯂꯨ ꯃꯇꯝ ꯑꯣꯏꯕꯅꯤꯅ
ꯕꯣꯜꯁꯦ ꯑꯩ ꯁꯨꯝ ꯌꯦꯡ ꯌꯦꯡꯗꯦ ꯄꯨꯤꯅꯤꯡꯕꯥꯎꯕ ꯌꯦꯡꯗꯦ ꯑꯩ
ꯑꯁ ꯂꯣꯏꯔꯦꯗ ꯅꯨꯡꯉꯥꯏꯇꯦꯗ
ꯌꯦꯡꯉꯣꯏꯅꯦ ꯌꯦꯡꯗ꯭ꯔꯤꯅꯦ ꯌꯦꯡꯅꯤꯡꯗꯦ
ꯅꯪꯅ ꯈꯣꯏꯗꯥꯖꯕ ꯃꯤ ꯑꯇ ꯌꯥꯎꯗ꯭ꯔꯦ ꯑꯗꯨꯗ
ꯃꯍꯧꯁꯥꯗꯒꯤ ꯀꯅꯥꯝ ꯌꯦꯡꯅꯤꯡꯗꯕ ꯑꯗꯨꯒꯤ ꯅꯨꯡꯁꯤꯗꯦ ꯍꯥꯏꯕꯗꯤ ꯅꯠꯇꯕ ꯑꯗꯣ ꯃꯤ ꯃꯤꯌꯥꯝꯅ ꯅꯨꯡꯁꯤ ꯊꯤꯕꯗꯨꯗ ꯑꯩꯅ ꯅꯨꯡꯁꯤꯗꯁꯨ ꯌꯥꯔꯕ꯭ꯔꯅ ꯈꯜꯕ ꯑꯗꯨꯅꯦ ꯅꯨꯡꯁꯤꯕ ꯌꯥꯝꯃꯟꯕꯗꯨꯗ
ꯁꯣꯏꯔꯤꯅ
ꯈꯥꯡꯗꯦ
ꯣꯔ ꯌꯦꯡꯗ ꯑꯩꯗꯤ ꯅꯨꯡꯇꯤꯒꯤ ꯌꯦꯡꯗ
ꯑꯣ ꯀꯩ ꯃꯤꯁ ꯇꯧꯗꯦ ꯃꯦꯠꯆ ꯑꯃꯗꯁꯨ
ꯃꯤꯁ ꯈꯔ ꯇꯧꯋꯦ ꯇꯧꯕꯗꯤ ꯑꯩꯅ ꯈꯔ ꯐꯦꯚꯔ ꯇꯧꯕ ꯋꯥꯍꯟꯗꯁꯤꯡꯗꯤ ꯑꯩꯅ ꯈꯣꯏꯗꯥꯖꯕꯁꯤꯡꯗꯤ ꯌꯦꯡꯕ ꯉꯁꯦꯉ
ꯉꯁꯤꯁꯨ ꯂꯩꯕ꯭ꯔꯣ
ꯎꯝ ꯁꯤꯁꯦ ꯀꯩꯅꯣ ꯂꯃꯤꯅꯦ ꯕ꯭ꯔꯖꯜ ꯍ ꯂꯃꯤꯅꯦ ꯅꯨꯃꯤꯠ ꯃꯗ ꯃꯤꯁ ꯃꯔꯤ ꯃꯉꯥ ꯑꯣꯏꯔꯝꯅꯤꯅ ꯂꯩꯕ
ꯑꯆꯥ
ꯑ ꯁꯨ ꯌꯦꯡꯕꯅꯦ ꯅꯨꯡꯉꯥꯏꯕꯅꯦ ꯌꯦꯡꯕ
ꯊꯥꯏꯅꯕꯨꯗꯤ ꯌꯦꯡꯉꯝꯃꯦꯗ ꯑꯗꯣ ꯍꯟꯗꯛ ꯆꯍꯤꯒꯤꯁꯤꯅ ꯌꯦꯡꯗ꯭ꯔꯤꯁꯦ ꯊꯥꯏꯅꯗꯤ ꯕꯤ ꯇꯤ ꯑꯦꯁ ꯅꯒ ꯑꯣꯄꯅꯤꯡ ꯂꯧꯋꯦꯗꯅ ꯑꯗꯨꯗꯤ ꯑꯗꯨꯗꯤ ꯃꯤꯁ ꯇꯧꯄꯣꯑꯟꯗꯦ ꯑꯗꯨꯗꯤ
ꯏꯕꯨ ꯑꯣꯏꯔꯦ
ꯄꯥꯝꯃꯤꯍꯦꯛ ꯀꯔꯤ ꯌꯦꯡꯕꯅꯤꯅꯦ ꯎꯝ ꯀꯨꯏꯔꯦꯗ ꯑꯩꯈꯣꯏ ꯑꯉꯥꯡ ꯑꯣꯏꯔꯤꯉꯩꯗꯒꯤ
ꯆꯍꯤ ꯇꯔꯥ ꯍꯦꯜ ꯀꯌꯥ
ꯑꯪ ꯅꯨꯄꯤꯁꯤꯡꯗꯤ ꯕꯤ ꯇꯤ ꯑꯦꯁ ꯄꯥꯝꯕ ꯉꯥꯛꯇꯪꯅꯤꯅꯀꯣ
ꯍꯣꯏꯅꯦ
ꯕ꯭ꯂꯦꯛ ꯄꯤꯡ ꯅꯨꯡ ꯄꯤꯡ ꯁꯤꯡꯗꯤ ꯄꯥꯝꯗ꯭ꯔꯕꫭ
ꯑꯗꯨꯅ ꯅꯨꯄꯤ ꯑꯣꯏꯔꯦꯗꯅ
ꯑꯗꯨꯅꯦ ꯅꯨꯄꯤꯁꯤꯡꯅꯤ ꯄꯥꯝꯗꯦꯕ ꯅꯨꯄꯥꯁꯤꯡꯅ ꯑꯣꯏꯅ ꯄꯥꯝꯕ
ꯑꯗꯨꯕꯨ ꯗꯨꯝ ꯑꯣꯄꯣꯖꯤꯠ ꯆꯠꯄ ꯇꯥꯕꯅꯦ ꯀꯩꯅꯣ ꯅꯨꯄꯤ ꯅꯨꯄꯥ ꯍꯥꯏꯕꯁꯤꯗꯤ
ꯑꯗꯣ ꯉꯁꯤꯗꯤ ꯅꯪ ꯀꯩꯗꯧꯔꯕ
ꯈꯥꯡꯗꯦ ꯀꯩꯗꯧꯔꯕ ꯍꯥꯏꯕꯗꯤ
ꯍꯥꯏꯕꯗꯤ ꯂꯥꯏꯛ ꯀꯔꯤ ꯀꯔꯤ ꯇꯧꯔꯦ ꯍꯟꯗꯛꯇꯤ
ꯅ ꯑꯩꯀꯩꯁꯨ ꯇꯧꯗꯦ ꯍꯟꯗꯛꯇꯤ ꯑꯗꯨꯝ ꯂꯩꯌꯦ ꯌꯨꯝꯗ ꯌꯨꯝꯒꯤ ꯃꯤꯅꯦ ꯍꯟꯗꯛꯇꯤ
ꯑꯣ
ꯍꯟꯗꯛ ꯈꯛꯇꯪ ꯑꯦꯛꯖꯥꯝ ꯊꯥ ꯂꯣꯏꯔ ꯌꯨꯝꯗ ꯂꯩꯕ ꯑꯗꯨꯒꯤ
ꯑꯠꯁꯥ ꯁꯥ ꯁꯥ
ꯂꯩꯒꯕꯧ ꯈꯪꯗꯤꯌꯦ
ꯍꯥ
ꯀꯩꯀꯩ ꯗꯕ ꯍꯣꯠꯅꯕꯅꯣ ꯅꯪꯗꯤ
ꯑꯩ ꯊꯕꯛ ꯍꯣꯠꯅꯗꯦ
ꯌꯨꯝ
ꯊꯕꯛ ꯍꫭꯠꯅ ꯗꯦ ꯑꯗꯨꯝ ꯍꯣꯏ ꯍꯟꯗꯛ ꯑꯦꯛꯖꯥꯝ ꯊꯥꯅꯤꯡꯉꯥꯏ ꯍꯥꯏꯅ ꯉꯥꯏꯔꯤ
ꯑꯁ ꯀꯩ ꯑꯦꯛꯖꯝ ꯅꫭ
ꯅꯠꯇꯦꯍꯦ ꯀꯝꯄꯤꯇꯤꯇꯤꯚ ꯑꯦꯛꯖꯥꯝꯒ ꯅꯠꯇꯦ ꯁꯤꯃꯤꯁꯇꯔ ꯑꯦꯛꯖꯥꯝꯅꯤ ꯀꯣꯛꯁꯤꯗ ꯎꯝ ꯕꯤ ꯑꯦꯠꯀꯤꯅꯦꯗ ꯕꯤ ꯑꯦꯠ ꯑꯦ ꯀꯤ ꯁ‌ꯦꯃꯤꯁꯇꯔ ꯑꯦꯛꯖꯥꯝ
ꯐꯩꯅꯦ ꯑꯣꯖꯥ ꯇꯧꯒꯗꯧ ꯃꯥꯜꯂꯦꯀꯣ
ꯇꯧꯅꯤꯡꯗꯅ ꯇꯧꯕ ꯅꯠꯇꯤꯌꯦ ꯇꯧꯗꯕ ꯌꯥꯗꯕꯒꯤ ꯇꯧꯕꯅꯦ
ꯑꯁ ꯐꯩꯌꯦꯀꯣ ꯇꯧꯅꯤꯡꯗꯕꯗꯨꯕꯨ ꯇꯧꯔꯨꯅꯦꯀꯣ
ꯇꯧꯅꯤꯡ ꯃꯥꯕꯥ ꯀꯦ ꯂꯥꯏ ꯑ ꯎꯄꯥꯏ ꯂꯩꯇꯅꯒꯤ ꯇꯧꯕ ꯉꯥꯛꯇ
ꯑꯣ
ꯅꯪꯗꯤ ꯄꯇꯥꯟꯒꯨꯝꯕ ꯆꯠꯇꯦ
ꯆꯇ ꯍ ꯇꯪꯉꯥꯏꯔꯤꯗ ꯂꯣꯏꯕ ꯑꯗꯨꯒꯤ
ꯍꯣꯏ ꯁꯤꯃꯤꯁꯇꯔꯅꯣ ꯅ ꯑꯣꯏꯣꯏꯒꯤꯅ
ꯁꯤꯛꯁ ꯀ
ꯁꯤꯛꯁ ꯑꯗꯣ ꯑꯦꯠꯇꯣ ꯑꯣꯟꯊꯣꯛꯇꯦ ꯅꯣꯏꯒꯤꯗꯤ ꯗꯦ ꯅꯪꯒꯤ ꯀꯣꯔꯁ ꯗꯦ
ꯑꯩꯈꯣꯏ ꯀꯣꯂꯦꯖꯇꯨ ꯑꯣꯖꯥ ꯂꯩꯇ꯭ꯔꯦ ꯍꯥꯏꯕꯗꯨꯒꯤ ꯑꯨ ꯇꯑꯣꯅ ꯆꯠꯂꯣ ꯍꯥꯏꯕ ꯍꯪꯅꯩꯗ ꯑꯣꯖꯥꯁꯤꯡꯅ ꯇꯥꯜꯂꯤꯗ ꯑꯉꯛꯄꯨꯅꯤ
ꯑꯣ ꯑꯣ
ꯍꯣꯏ ꯑꯅꯧꯕ ꯑꯣꯟꯊꯣꯔꯛꯄꯅꯤꯅ ꯈꯔꯗꯤ ꯋꯥꯠꯂꯝꯅꯤ ꯑꯩꯈꯣꯏ ꯃꯅꯤꯄꯨꯔ
ꯎꯝ ꯁꯤꯗ ꯂꯩꯔꯗꯤ ꯅꯣꯏ ꯀꯦꯔꯤꯌꯔ ꯃꯥꯡꯅꯤꯦ ꯈꯣꯠꯂꯦ ꯍꯥꯏ ꯑꯗꯨꯒꯤ ꯀꯔꯤꯅꯣ ꯔꯤꯖꯥꯕꯁꯨ ꯊꯣꯛꯇ꯭ꯔꯤ ꯔꯤꯖꯥ ꯊꯗ ꯈꯪꯗꯅꯤ
ꯔꯤꯖꯜꯠꯁꯨ ꯑꯃꯨꯛ ꯊꯦꯡꯗꯧ ꯃꯥ
ꯑꯩꯖꯧꯁꯦ ꯈꯪꯗꯦ ꯖꯨꯂꯥꯏ ꯇꯦꯟ ꯃꯅꯨꯡꯗ ꯊꯣꯛ ꯀꯨꯛꯅꯤꯌꯥꯒꯨꯝꯇꯥ ꯍꯨꯒꯨꯝ
ꯊꯨꯏꯅ ꯑꯗꯨꯗꯤ ꯑꯃꯨꯛꯁꯨ ꯉꯥꯏ ꯍꯥꯏꯔꯗꯤ
ꯎꯝ ꯈ ꯂꯩꯣꯏꯗ ꯊꯣꯛꯄꯗ ꯕꯦꯒꯀ ꯆꯥꯔꯝꯃꯅꯤ ꯁꯣꯏꯔꯦ ꯀꯔꯤ ꯉꯥꯏꯕ
ꯌꯥꯏꯅꯦ ꯑꯗꯨꯁꯨ ꯎꯄꯥꯏ ꯂꯩꯗꯦꯅꯀꯣ
ꯃꯊꯪ ꯆꯍꯤ ꯐꯥꯎ ꯉꯥꯏꯅ ꯂꯩꯗ ꯃꯥꯡꯗꯣ
ꯑꯣ ꯑꯗꯣ ꯑꯗꯨꯒꯨꯝꯕ ꯕꯦꯒ ꯆꯥꯕꯗꯣ ꯄ ꯁꯥ ꯌꯥꯝ ꯌꯥꯝ ꯆꯥꯎꯕ꯭ꯔꯥ
ꯕꯦꯛꯀꯤꯁꯦ ꯕꯦꯒꯀꯤꯁꯦ ꯀꯩꯅꯣ ꯄꯔ ꯁꯕꯖꯦꯛꯇ ꯋꯥꯟ ꯊꯥꯎꯖꯟ ꯋꯥꯟ ꯊꯥꯎꯖꯟ ꯋꯥꯟ ꯍꯟꯗ꯭ꯔꯦꯗꯂ ꯇꯨ ꯍꯟꯗ꯭ꯔꯦꯗ ꯑꯣꯏꯕꯅꯤꯅꯦ
ꯄꯤꯁꯥꯅꯤꯅꯦꯀꯣ ꯑꯗꯨꯁꯨ
ꯕꯦꯛ ꯑꯣꯍꯨꯝꯒ
ꯎꯝ ꯃꯔꯔ ꯂꯔꯦ ꯑꯗꯨ ꯆꯥꯔꯛꯑꯗꯤ
ꯑꯇꯣꯞ ꯑꯇꯣꯞꯄ ꯀꯣꯂꯦꯖꯀꯕ ꯑꯣꯏꯔꯗꯤ ꯌꯥꯕꯀꯣ ꯍꯥꯥ
ꯅꯪ ꯑꯗꯨꯝ ꯀꯟꯇꯤꯅ꯭ꯌꯨ ꯇꯧꯊꯒꯅꯤ ꯃꯥꯁꯇꯔꯁꯨ
ꯑꯥ ꯇꯛꯊꯒꯅꯤ ꯇꯛꯊꯕꯨꯗꯤ
ꯎ ꯇꯧꯇꯥꯔꯒꯗꯤ ꯀꯩ ꯇꯧꯗꯧꯕ
ꯀꯣꯏꯅꯤ ꯇꯝꯕ ꯌꯥꯕ ꯃꯈꯩ ꯇꯝꯕꯅꯗꯤ ꯕꯦꯁꯅꯤ
ꯑꯥ ꯅꯪ ꯕꯦꯠꯁꯦ ꯀꯥꯏ ꯇꯧꯔꯣꯅꯤ
ꯑꯩꯁꯦ ꯅꯝꯕꯣꯜꯒ ꯇꯧꯋꯦ
ꯅꯝꯕꯣꯗ ꯑꯁꯨ ꯑꯩꯅꯤ ꯆꯤ ꯆꯤ ꯅꯠꯇꯦꯗ ꯅꯝꯃ ꯑꯃꯁꯨ ꯇꯧꯅꯤꯅꯦ ꯅꯝꯕꯣꯗ
ꯅꯝꯕꯣꯜ ꯀꯥꯏ ꯖꯒꯥꯗ
ꯈꯪꯗꯦ ꯅꯝꯕꯣꯜ ꯍꯥꯏ ꯃꯣꯏꯅ ꯑꯩ ꯖꯒꯥ ꯂꯧꯅꯤ ꯈꯪꯗꯦ
ꯥ ꯅꯠꯇꯕ ꯄ꯭ꯔꯥꯏꯚꯦꯠꯂꯣ ꯅꯠꯇ꯭ꯔꯒ ꯒꯚꯔꯃꯦꯟ
ꯑꯗꯨꯁꯨ ꯈꯪꯗꯦ ꯍꯪꯕꯤ ꯏꯟꯗꯤꯇꯦꯜꯁ ꯑꯣꯏ ꯝ ꯍꯥꯏꯕꯨ ꯑꯩꯒꯤ ꯕ꯭ꯔꯗꯔ ꯏꯟꯂꯣꯒꯤꯅꯤꯗ
ꯗꯨꯒꯤ ꯈꯨꯟꯗ ꯑꯗꯨꯝ ꯂꯩꯕ꯭ꯔꯣ
ꯑꯩꯁꯦ ꯑꯗꯨꯝ ꯂꯩꯌꯦ ꯍꯣꯏ ꯑꯗꯣ ꯅꯣꯏꯔꯣꯝꯗ ꯅꯣꯡꯗꯤ ꯇꯥꯗꯦ
ꯍꯧꯖꯤꯛ ꯈ ꯃꯥꯡꯉꯦ ꯍꯧꯖꯤꯛ ꯅꯨꯡ ꯇꯥꯗꯤ ꯇꯥꯗꯧ ꯃꯥꯜꯂꯦ ꯍꯣꯔꯦꯟ ꯅꯨꯡ ꯈꯤꯇꯪ ꯅꯨꯡꯗꯥꯡꯒꯨꯝꯝꯗ ꯑꯌꯨꯛꯇꯗꯤ ꯇꯥꯏꯌꯦ ꯑꯌꯨꯛꯛꯇꯗꯤ ꯈꯔ ꯀꯂꯞ ꯇꯧꯔꯒ ꯇꯥꯏꯌꯦ
ꯑꯌꯨꯛꯇꯤ ꯅꯪꯁꯨ ꯇꯥꯔꯕꯅꯤꯗ
ꯑꯌꯨꯛꯇꯣ ꯑꯩꯗꯤ ꯈꯪꯍꯧꯗ꯭ꯔꯦ ꯈꯪꯗꯅꯦ
ꯑꯣ
ꯌꯥ ꯑꯋꯥ
ꯇꯝꯂꯤꯕ ꯎꯝ ꯎꯝ ꯏꯍꯥꯎ ꯊꯦꯡꯔꯝ
ꯀꯔꯤ ꯌꯥꯎ ꯊꯦꯡꯕ ꯀꯥꯏꯅ
ꯑꯁ ꯈꯔ ꯀꯨꯏꯟ ꯇꯥꯅꯤ ꯄꯨꯡ ꯇꯔꯦꯠꯂꯥꯛꯗ ꯅꯤꯄꯥꯥꯟꯅ ꯐꯥꯎ ꯇꯥꯔꯅꯦ ꯅꯪꯗꯣ
ꯑꯆꯥ
ꯃꯐꯝ ꯑꯃ ꯈꯔ ꯇꯣꯉꯥꯟꯥꯟꯕ ꯑꯃꯒꯤ ꯑꯣꯏꯔꯝꯅꯤ ꯈꯔ ꯂꯥꯞꯄ ꯑꯣꯏꯔꯝꯅꯤ
ꯑꯗꯨꯝꯗꯔ ꯈꯪꯗ꯭ꯔꯦ ꯁꯥꯕꯕꯨꯗꯤ ꯈꯔ ꯐꯩꯗ ꯅꯣꯡ ꯇꯥꯕꯅ ꯍꯥꯏꯗꯤ ꯂꯩꯕ ꯅꯨꯡꯉꯥꯏꯇꯦ
ꯁꯝꯃꯔꯗꯗꯤ ꯋꯤꯟꯇꯔꯅ ꯍꯦꯟꯅ ꯄꯥꯝꯃꯤꯗ
ꯎꯝ ꯑꯗꯨꯕꯨꯗꯤꯦ
ꯁꯝꯃꯔꯗꯤ ꯀꯅꯥꯅꯣ ꯄꯥꯝꯅꯤꯡꯉꯅꯤ ꯍꯥꯏꯔꯗꯤ ꯎꯝ
ꯁꯝꯃꯔꯁꯨ ꯅꯨꯡꯉꯥꯏꯍꯦ ꯑꯗꯣ ꯍꯟꯗꯛꯀꯤ ꯁꯝꯃꯔꯁꯤꯗꯤ ꯊꯥꯏꯅꯒꯨꯝꯕꯗꯤ ꯅꯠꯇ꯭ꯔꯦ ꯁꯥꯥꯏꯍꯦꯛ ꯊꯥꯏꯅꯒꯨꯝ ꯒꯨꯝꯅꯗꯤ ꯅꯠꯇ꯭ꯔꯦꯅ ꯅ ꯆ ꯁꯅꯥ ꯈꯔꯁꯤꯕꯨ
ꯁꯥꯕꯗꯒꯤ ꯏꯪꯕ ꯍꯦꯟ ꯄꯥꯝꯃꯦ ꯑꯩꯒꯤ ꯃꯣꯠꯇꯗꯤ ꯎꯝ
ꯑꯗꯨ ꯅꯨꯡꯉꯥꯏꯂꯦ ꯑꯗꯣ ꯁꯥꯏꯅꯁ ꯂꯩꯕ ꯑꯩꯈꯣꯏꯒꯨꯝꯕꯗꯤ ꯃꯔꯛ ꯃꯔꯛꯇꯗꯤ ꯋꯥꯏ ꯋꯥ
ꯅꯗꯤ ꯆꯥꯛ ꯌꯦꯟꯁꯥꯡ ꯄꯨꯡ ꯀꯌꯥ ꯊꯣꯅꯤ
ꯎ ꯅꯈꯣꯏꯗꯤ ꯊꯦꯡꯉꯦꯗ ꯏꯚꯤꯅꯤꯡꯒꯤ ꯑꯣꯏꯔꯗꯤ ꯊꯦꯡꯉꯦ ꯊꯦꯡꯉꯦ ꯍꯥꯏꯕꯗꯤ ꯀꯩ ꯍꯥꯏꯁꯤꯔꯥ ꯆꯥꯕꯤꯌꯦ ꯆꯥꯅꯤꯡꯗꯕ ꯑꯇꯣ ꯃꯁꯥ ꯃꯁꯥꯒꯤ ꯆꯥ ꯊꯛꯑꯗꯤ ꯑꯩꯅ ꯊꯣꯡ ꯅꯨꯃꯤꯠ ꯂꯩ ꯏꯃꯥꯅ ꯊꯣꯡꯕ ꯅꯨꯃꯤꯠ ꯂꯩ ꯑꯗꯨꯝ ꯆꯦꯟ ꯇꯧꯅꯔꯒ
ꯅꯣꯏ ꯏꯆꯤꯟ ꯏꯅꯥꯎꯗꯤ ꯀꯩꯌꯥꯔꯣ
ꯑꯩꯈꯣꯏꯗꯤ ꯑꯍꯨꯝꯅꯦ
ꯑꯣ ꯅꯪꯅ ꯈ꯭ꯋꯥꯏ ꯑꯍꯟ ꯑꯣꯏꯔꯝꯅꯤ ꯑꯗꯨꯗꯤ
ꯎꯝ ꯑꯩꯒꯤ ꯃꯊꯛꯇ ꯂꯩꯌꯦ ꯑꯩꯒꯤ ꯃꯊꯛ ꯑꯌꯥꯝꯕ ꯂꯩꯌꯦ ꯑꯩꯒꯤ ꯃꯈꯥꯗ ꯏꯅꯥꯎꯄꯥꯥ ꯂꯩ
ꯑꯣ ꯅꯪꯁꯤ ꯄꯨꯔꯥ
ꯀꯗꯥꯏꯗꯒꯤ ꯗꯥꯏꯃꯟ ꯁꯤꯟꯗꯦꯂꯥ ꯍꯥꯏꯗꯨꯅꯤ ꯐꯖꯕ ꯂꯣꯟꯗ
ꯌꯨꯝꯒꯤ ꯗꯥꯏꯃꯟꯅꯦꯕ
ꯌꯨꯝꯒꯤ ꯗꯥꯏ ꯃꯟꯅ ꯀꯪꯗ꯭ꯔꯦ
ꯐꯖꯅ ꯌꯦꯡꯁꯤꯜꯂꯝꯅꯤꯀꯣ ꯃꯕꯨꯡꯁꯨ ꯂꯩꯔꯦ ꯃꯅꯥꯎ ꯅꯨꯄꯥꯁꯨ ꯂꯩꯔꯦ
ꯃꯁꯥ ꯃꯁꯥꯒꯤ ꯉꯝꯅ ꯍꯣꯠꯅꯕꯗ ꯇꯝ ꯂꯩꯕ ꯅꯣꯏ ꯅꯪ ꯁꯤ ꯇꯧꯕ ꯀꯌꯥꯝ ꯀꯨꯏꯔꯦ
ꯑꯩ ꯉꯔꯥꯡꯇ ꯉꯥꯏꯔꯤꯗ
ꯑꯣ
ꯏꯃꯥꯟꯅꯕꯅ ꯍꯥꯏꯔꯛꯄꯀꯣ ꯑꯗꯨꯒꯤ ꯇ꯭ꯔꯥꯏ ꯇꯧꯁꯤ ꯍꯥꯏꯅ ꯅꯪꯗꯤ ꯀꯨꯏꯔꯝꯃꯥꯅꯦ
ꯀꯨꯍꯤꯕ ꯍꯥꯏꯁꯦ ꯀꯨꯏꯕ ꯍꯥꯏꯩꯁꯦ ꯇꯥꯕꯗꯤ ꯀꯨꯏꯔꯦ ꯑꯗꯨꯒ ꯇꯥꯏꯃꯤꯡ ꯆꯨꯅꯗꯕꯒꯤ ꯇꯧꯗꯕꯗꯣ ꯇꯧꯔꯁꯨ ꯁꯨ ꯑꯗꯨꯝ ꯇꯥꯟꯖꯥ ꯆꯥꯗꯕꯒꯤ ꯑꯗꯨꯝ ꯅꯨꯡꯉꯥꯏꯇꯕꯒꯨꯝꯕ
ꯑꯣ ꯍꯧꯖꯤꯛꯇꯤ ꯂꯣꯏꯔꯝꯃꯅꯦꯀꯣ ꯅꯪꯒꯤꯗꯤ
ꯈꯪꯗꯦꯌꯦ ꯁꯤꯁꯦ ꯂꯣꯏꯌꯦ ꯍꯥꯏꯗꯣꯏꯔꯥ ꯂꯣꯏꯗꯦ ꯍꯥꯏꯗꯣꯏꯔꯤꯔ ꯃꯇꯣꯟ ꯑꯃꯨꯛ ꯌꯧꯕꯒꯨꯝ ꯌꯧ ꯑꯗꯨꯒꯨꯝ ꯑꯩ ꯈꯪꯗꯦ ꯃꯣꯏꯒꯤ ꯃꯑꯣꯡꯁꯦ
ꯋꯥꯟ ꯃꯟꯗꯤ ꯍꯦꯜꯂꯝꯃꯅꯤꯀꯣ
ꯍꯥ
ꯋꯥꯟ ꯃꯟꯗꯤ ꯍꯦꯜꯂꯝꯃꯅꯤꯕ ꯅꯪꯒꯤꯁꯦ ꯁꯨꯔꯕꯣ
ꯍꯦ ꯉꯔꯥꯡꯗꯪ ꯍꯧꯗ ꯉꯥꯏꯔꯤ ꯇꯥꯕꯗꯤ ꯀꯨꯏꯔꯦ ꯇꯧꯕꯅ ꯀꯨꯏꯗꯔꯤ
ꯍꯝ ꯇꯧꯕꯁꯨ ꯀꯨꯏꯍꯟꯂꯨ ꯍꯟꯗꯛꯇꯤ ꯇꯥꯕ ꯈꯛꯇꯥꯡꯅ ꯀꯨꯏꯍꯟꯕ ꯌꯥꯗ꯭ꯔꯦ
ꯑꯗꯣ ꯑꯩꯈꯣꯏꯅ ꯈꯟꯕꯒ ꯇꯧ ꯍꯧꯔꯛꯄꯒ ꯃꯥꯟꯅꯗꯦꯗꯅ